ꯀꯣ ꯑꯣ ꯑꯣ꯫ ꯉꯁꯥꯏꯒꯤ ꯋꯥꯔꯤꯗꯣ ꯑꯩ ꯂꯤꯔꯒꯦ꯫
ꯑꯩ ꯉꯁꯤ ꯐꯣꯟ ꯇꯧꯕ ꯀꯥꯟꯗ ꯕꯨꯕꯣꯛꯀ꯫ ꯄꯨꯄꯨ ꯀꯣꯜ ꯇꯧꯔꯛꯑꯦꯕ꫰꫰
ꯑꯥ꯫
ꯑꯩꯅ ꯑꯗꯨꯝ ꯔꯤꯖꯦꯛꯇꯗ ꯃꯣꯏ ꯃꯣꯏꯗꯤ ꯈꯪꯉꯦ ꯅꯣꯏꯁꯨ ꯇꯥꯎꯔꯝꯒꯅꯤ꯫ ꯅꯣꯏꯒꯤ ꯃꯃꯥ ꯕꯕꯥ ꯄꯨꯄꯨ ꯍꯣꯏ ꯐꯣꯟ ꯑꯩꯈꯣꯏ ꯄꯥꯏꯈꯠ꯫ ꯇ꯭ꯔꯤꯐꯥꯎ ꯑꯗꯨꯝ ꯇꯧꯔꯛꯄꯗꯣ꯫
ꯑꯥ
ꯑꯩꯅ ꯑꯗꯨꯝ ꯔꯤꯖꯦꯛ ꯊꯝꯃꯤ ꯃꯣꯏꯁꯦ ꯑꯗꯨꯝ ꯇꯧꯔ ꯇꯧꯔꯒ ꯂꯩꯌꯦ ꯑꯗꯨꯒ ꯑꯩꯅ ꯑ ꯇꯥꯛꯑꯣ ꯑꯩꯒꯤ ꯀꯣꯜꯗꯣ ꯂꯣꯏꯔꯀꯥꯟꯗ ꯃꯣꯏ ꯑꯅꯤꯗ ꯀꯣꯜ ꯇꯧꯔꯛꯑꯀꯥꯟꯗ ꯇꯧꯔꯛꯑꯦ ꯇꯧꯔꯒ ꯑꯩ ꯍꯧꯖꯤꯛ ꯇꯦꯁ ꯀꯟꯅ ꯇꯧꯔꯤ
ꯑꯗꯨ ꯅꯣꯏꯒꯤ ꯒꯣꯜꯗꯣ ꯄꯥꯏꯈꯠꯂꯗꯤ ꯑꯃꯨꯛ ꯇꯛꯈ꯭ꯔꯦ ꯑꯩ ꯃꯥꯛ ꯖꯦꯔꯣ ꯐꯪꯒꯅꯤ ꯍꯣꯔꯦꯟ ꯇꯧꯔꯛꯑꯣ ꯑꯩ ꯕꯣꯔꯣꯗ ꯂꯣꯏꯒꯅꯤꯅ ꯑꯩ ꯃꯣꯏꯗ ꯍꯥꯏꯔꯛ ꯀ ꯍꯣꯏꯅꯤ ꯑꯗꯣ ꯑꯣ ꯍꯣꯌ ꯇꯦꯁ ꯂꯩꯔꯗꯤ ꯐꯔꯦ ꯐꯔꯦ ꯊꯝꯃꯒꯦꯀꯣꯅ ꯃꯣꯏ ꯑꯅꯤ ꯊꯝꯈ꯭ꯔꯦ꯫ ꯕꯣꯔꯣ ꯌꯥꯎ ꯌꯥꯎꯔꯦ ꯑꯗꯨꯅ ꯑꯩ ꯃꯣꯏ ꯑꯅꯤꯗ ꯀꯣꯜꯗꯨꯗ ꯑꯃꯨꯛ꯫ ꯀ ꯇꯧꯔꯛꯑꯦ ꯑꯩꯉꯣꯟꯕꯨ ꯑꯗꯨꯝ ꯇꯧꯔꯒ ꯇꯧꯔꯒ ꯄꯥꯏꯈꯠꯇ꯭ꯔꯤ ꯐꯥꯎꯀꯣ꯫ ꯑꯁ ꯉꯁꯤ ꯃꯣꯏꯅꯤꯗꯣ ꯁꯥꯎꯔꯒ ꯂꯩꯌꯦ ꯂꯦꯞꯄ꯫ ꯑꯗꯨꯀꯥꯟꯗ ꯅꯣꯡꯒ ꯇꯥ ꯅꯣꯡꯒ ꯑꯃꯨꯛ ꯆꯨꯕꯀꯣ ꯌꯥꯝ ꯅꯣꯛꯅꯤꯡ ꯅꯤꯡꯕꯅꯤ ꯑꯩꯅ ꯊꯣꯛꯔꯀꯥꯟꯗ ꯁꯥꯎꯔꯒ ꯃꯣꯏꯅꯤ ꯂꯩꯔꯝꯃꯤꯅꯤ ꯑꯩ ꯅꯣꯛꯅꯤꯡꯕ ꯉꯁꯤꯗꯣ꯫ ꯑꯩ ꯏꯆꯤꯟ ꯊꯤꯕꯅꯦꯕ꯫
ꯑ꯫
ꯅꯨꯡꯁꯤꯌꯦ ꯑꯁ ꯌꯥꯝ꯫ ꯅꯣꯛꯅꯤꯡꯕꯅꯤ ꯃꯣꯏ ꯑꯅꯤꯒꯤ ꯃꯑꯣꯡꯗꯣ ꯑꯗꯣ꯫ ꯅꯨꯄꯤ ꯑꯃꯗ ꯑꯩꯅ ꯁꯨꯃꯥꯏꯅ ꯇꯥꯎꯕꯅꯦ ꯍꯧꯖꯤꯛꯁꯦꯅꯔꯝꯃꯣꯏ ꯃꯥꯁꯨ ꯌꯥꯝ ꯅꯣꯡꯏ꯫ ꯍꯣꯏ꯫ ꯆꯠ ꯍꯣꯏ ꯆꯠꯄꯨꯗꯤ ꯆꯠꯀꯅꯤ ꯑꯗꯨ ꯑꯣꯏꯔꯁꯨ ꯑꯩꯁꯨ ꯑꯗꯨꯝ ꯀꯣꯜ ꯇꯧꯔꯒ ꯂꯩꯕ꯫ ꯑꯗꯨ ꯌꯥꯔꯀꯥꯟꯗ ꯇꯥꯎꯒꯦꯅ ꯁꯨꯃꯥꯏꯅ ꯑꯩꯁꯨ ꯇꯥꯎꯋꯦ ꯑꯗꯣ꯫ ꯅꯣꯡꯁꯨ ꯆꯨꯕꯅꯤꯅ ꯃꯣꯏ ꯑꯅꯤꯗꯨ ꯊꯕꯛ ꯑꯃ ꯍꯥꯟꯅ ꯆꯠꯈ꯭ꯔꯣꯅ ꯑꯩꯗꯤ꯫ ꯍꯥꯏꯈ꯭ꯔꯕ꯫
ꯎꯝ꯫
ꯍꯥꯟꯅ ꯕꯖꯥꯔ ꯃꯣꯏ ꯑꯅꯤꯅ ꯂꯧꯅꯤꯡꯕꯗꯣ ꯑꯗꯨ ꯄꯣꯠꯇꯣ ꯍꯥꯟꯅ ꯂꯥꯎꯔꯨ ꯂꯥꯎꯔꯨꯔꯣ꯫ ꯆꯠꯂꯣ ꯑꯗꯨꯒ ꯂꯣꯏꯔꯀꯥꯟꯗ ꯑꯩꯈꯣꯏ ꯑꯃꯨꯛ꯫ ꯊꯦꯡꯅꯔꯁꯦꯅ ꯃꯣꯏꯅꯤꯗ ꯍꯥꯏꯔꯛꯄ ꯑꯁ ꯌꯥꯝ ꯅꯣꯛꯅꯤꯡꯕꯅꯤ꯫ ꯑꯗꯨꯏꯃꯉꯣꯟ꯫ ꯑꯩꯅ ꯐꯣꯟ ꯄꯥꯏꯈꯠꯇ꯭ꯔꯤꯐꯥꯎ ꯃꯣꯏ ꯑꯅꯤ ꯑꯗꯨꯝ ꯇꯧꯍꯔꯒ ꯂꯥꯌꯦ ꯑꯩꯅ ꯔꯤꯖꯦꯛ ꯇꯥꯎꯔꯁꯨꯀꯣ ꯑꯩꯅ ꯀ꯭ꯂꯥꯁ ꯇꯦꯁ ꯂꯩꯌꯦ ꯑꯩꯅ꯫ ꯍꯧꯖꯤꯛ ꯑꯥ ꯄꯣꯔꯇꯦꯜ ꯑꯃꯗ ꯑꯣꯟꯂꯥꯏꯟꯒꯤ ꯄꯣꯔꯇꯦꯜꯗ꯫ ꯇꯦꯁ ꯂꯥꯛꯕꯅꯦ ꯑꯗꯨ ꯃꯣꯏꯒꯤ ꯅꯣꯏꯒꯤ꯫ ꯀꯣꯜꯗ ꯄꯥꯏꯈꯠꯂꯩꯗꯤ ꯑꯩꯈꯣꯏꯒꯤ ꯑꯣꯖꯥꯅ ꯆꯥꯏꯔꯅꯤ ꯑꯗꯨꯒ ꯃꯥꯛ ꯖꯦꯔꯣ ꯐꯪꯉꯛꯅꯨ ꯀꯅꯕꯥ
ꯑꯩꯗꯤ ꯌꯥꯝ ꯅꯣꯛꯅꯤꯡꯕ ꯁꯨꯃꯥꯏꯅ ꯆꯤꯟꯊꯤꯔꯉꯒꯣ꯫
ꯗꯨ ꯑꯥꯍꯥ ꯊꯣꯛꯂꯛꯄ ꯀꯥꯟꯗ ꯇꯦꯁ ꯅꯨꯡꯉꯥꯏꯕ꯭ꯔꯥꯅ ꯍꯥꯏꯔ꯫ ꯀꯅꯥ ꯑꯩꯁꯦ ꯌꯥꯝ ꯀꯔꯤꯍꯥꯏꯁꯤꯔꯥ ꯑꯩꯗꯤ ꯆꯤꯟ ꯊꯤꯕꯅꯤꯅ ꯉꯥꯡ ꯈꯨꯝꯅꯤꯡꯉꯥꯏ ꯂꯩꯇꯕꯗꯣ ꯈꯪꯗꯦꯗ ꯅꯣꯏꯅꯤꯅ ꯗꯤꯁꯇꯔꯕ ꯇꯧꯏ
ꯑꯗꯨ ꯍꯣꯏ꯫ ꯏꯅꯦꯒꯤ ꯃꯆꯥꯗꯤ ꯏꯅꯦꯒꯤ ꯃꯆꯥꯁꯨ ꯆꯠꯂꯦꯕ ꯑꯗꯨ ꯃꯥꯗꯤ ꯈꯪꯕꯒꯤ ꯑꯩꯕꯨ ꯌꯦꯡꯉꯦ ꯀꯟꯗꯣ
ꯃꯥꯗꯤ ꯈꯥꯡꯕꯅꯦꯕ ꯇꯥꯎꯗꯦ ꯍꯥꯏꯕꯗꯣ ꯑꯗꯨꯒꯤ ꯃꯥ ꯑꯗꯣ ꯑꯩꯉꯣꯟꯗ ꯌꯦꯡꯉꯒ ꯅꯣꯛ ꯅꯤꯡꯕ ꯋꯥꯅꯤꯗ ꯑꯩꯈꯣꯏ ꯑꯅꯤ ꯌꯦꯡꯉꯒ ꯈꯪꯗꯦꯗꯅ ꯑꯩꯅ ꯍꯥꯏꯕ ꯀꯥꯟꯗ ꯑꯁ ꯉꯁꯤꯁꯦ ꯌꯥꯝ ꯃꯤꯡ ꯅ ꯏꯆꯦꯅ ꯍꯥꯏꯔꯛꯑꯦ ꯍꯥꯏꯗꯤ ꯑꯩꯈꯣꯏ ꯄꯨꯄꯨꯅ ꯅꯪꯕꯨ꯫ ꯇꯧꯔꯛꯄꯗꯣ ꯑꯩꯗꯤ ꯌꯦꯡꯉꯒ ꯅꯣꯛꯅꯤꯡꯕꯅꯤ ꯃꯥꯁ ꯁꯨ ꯍꯥꯏꯕ ꯃꯥꯜꯂꯦ ꯍꯣꯔꯦꯟ ꯇꯧꯔꯛ ꯍꯣꯏ ꯃꯥ ꯏꯆꯦꯗꯤ ꯍꯥꯏꯔꯝꯕ ꯃꯥꯜꯂꯦ ꯍꯣꯔꯦꯟ ꯇꯥꯎꯔꯛ ꯀ꯭ꯔꯣ ꯑꯩꯈꯣꯏ ꯍꯥꯟꯅ ꯆꯠꯁꯦꯅ ꯍꯥꯏꯕ ꯃꯥꯜꯂꯦ ꯑꯗꯨꯒ ꯄꯨꯄꯨꯅꯥꯏ ꯉꯥꯏ ꯉꯥꯏꯗꯨ꯫ ꯗꯤ ꯌꯥꯔꯔꯣꯏ ꯃꯥ ꯃꯁꯥ꯫ ꯃꯊꯟꯇ ꯆꯠꯅꯤꯡꯉꯔꯣꯏ ꯊꯣꯛꯑꯔꯣꯏꯅ ꯍꯥꯏꯕ ꯃꯥꯜꯂꯦ꯫
ꯎꯝ
ꯍꯥꯏꯕꯗꯤ ꯑꯩꯗꯤ ꯌꯥꯝ ꯄꯥꯛꯅ ꯁꯨꯃꯥꯏꯅ ꯇꯥꯎꯗꯕꯒꯤꯀꯣ ꯃꯤꯒ ꯅꯣꯛꯅꯤꯡ ꯃꯒꯣꯟꯒ ꯁꯤꯔꯦ ꯅꯣꯡꯒ ꯆꯨꯋꯦ ꯑꯃꯨꯛ ꯔꯤ ꯌꯥꯁꯦ ꯃꯣꯏ ꯑꯅꯤꯒ ꯃꯇꯥꯎꯗ ꯑꯩꯅ ꯅꯣꯛꯅꯤꯡꯕ ꯃꯣꯏ ꯑꯅꯤ ꯊꯥꯖꯕꯗꯨꯅꯤ ꯌꯥꯝ ꯅꯨꯡꯁꯤꯌꯦ ꯇꯥꯎꯔꯒꯀꯣ
ꯈꯔ ꯑꯍꯥꯟ ꯑꯍꯥꯟꯅꯤꯅ ꯍꯣꯏ ꯀꯌꯥ ꯄꯨꯛ ꯅꯤꯡꯕꯅꯦ
ꯎꯝ
ꯉꯁꯤ ꯍꯞꯇꯥꯖꯦ ꯉꯔꯥꯡ ꯒꯤ ꯃꯑꯣꯡꯗꯨꯅ ꯑꯁ ꯌꯥꯝ ꯅꯣꯛꯅꯤꯡꯕ ꯑꯃꯨꯛ ꯈꯜꯂꯒ ꯈꯜꯂꯒ ꯍꯦꯟꯅ ꯅꯣꯛꯅꯤꯡꯕ ꯐꯥꯎꯋꯦꯕ ꯉꯔꯥꯡꯅꯤꯗꯣ ꯑꯗꯨꯗꯤ ꯑꯃꯨꯛꯀ ꯈꯜꯂꯀꯥꯟꯗ ꯑꯃꯨꯛꯀ ꯅꯣꯛ ꯅꯤꯡꯕ ꯀꯔꯤ ꯍꯥꯏꯁꯔꯦ ꯑꯃ ꯑꯗꯨꯝ ꯍꯥꯎꯕꯗ ꯁꯨꯃꯥꯏꯅ ꯇꯥꯎꯋꯦ ꯅꯣꯏꯗꯤ ꯀꯔꯤ ꯍꯥꯏꯁꯦꯔ ꯅꯣꯏꯗꯁꯨ ꯁꯨꯃꯥꯏꯅ ꯊꯣꯛꯑꯗꯤ ꯇꯥꯎꯒꯅꯤ ꯑꯩꯈꯣꯏꯅ ꯑꯜꯇꯤꯃꯦꯠ ꯕꯨꯛꯁ ꯂꯩꯇꯦ ꯍꯥꯏꯔ ꯀꯥꯟꯗ ꯏꯃꯥꯟꯅꯕꯤ ꯑꯈꯣꯏ ꯑꯅꯤꯅꯦ ꯑꯦꯗꯖꯁ ꯇꯧꯕꯤꯌꯦ ꯏꯃꯅꯕꯤ ꯏꯃꯥꯅ ꯏꯀꯥꯏꯔꯒ ꯂꯩꯕ ꯑꯩꯈꯣꯏ ꯑꯅꯤꯗꯤ ꯏꯀꯥꯏꯕ ꯈꯪꯗ꯭ꯔꯒ ꯑꯁ ꯖꯁ ꯇꯕꯤꯌꯣ ꯇꯕꯤꯌꯣꯅ ꯂꯦꯞꯄꯗꯣ ꯑ ꯅꯤꯡꯉꯦ ꯍꯣꯏ ꯀꯥꯏꯕ ꯐꯥꯥꯎꯋꯦ
ꯑ ꯑꯩ ꯀꯅꯥꯒꯤ ꯅꯦꯠꯋꯥꯥꯛ ꯂꯩꯕꯅꯤꯗ ꯃꯤ ꯑꯃꯒꯤ ꯅꯦꯠꯋꯥꯥꯛꯛ ꯈꯔ ꯅꯨꯡꯉꯥꯏꯇ꯭ꯔꯦ
ꯑꯣ ꯀꯔꯤ ꯀꯃꯥꯏꯅ ꯇꯧꯋꯦ ꯐꯖꯅ ꯊꯣꯛ ꯑꯩꯒꯤ ꯃꯀꯣꯟ ꯇꯥꯗꯕ꯭ꯔꯣ
ꯍꯧꯖꯤꯛ ꯇꯥꯔꯦ ꯑꯃꯨꯛ
ꯑꯣ ꯑꯩꯗꯤ ꯅꯅꯥꯈꯣꯟ ꯕꯖꯥꯔꯅ ꯇꯥꯏꯌꯦ
ꯑ ꯍꯧꯖꯤꯛ ꯇꯥꯔꯦꯗ ꯑꯃꯨꯛ ꯐꯖꯅ ꯉꯁꯥꯏꯗꯣ ꯃꯇꯦꯛ ꯃꯇꯦꯛ ꯇꯠꯈꯤꯕ ꯑꯗꯨꯒꯤ
ꯑꯣ ꯑꯣ ꯅꯪꯒꯤ ꯅꯃꯥꯟꯅꯕꯁꯤꯡꯗꯤ ꯇꯨꯈ꯭ꯔꯕꯣ
ꯇꯗꯦꯇ ꯣꯔꯤꯡꯒꯅꯤ ꯈꯅꯤ ꯃꯥꯁꯨ ꯍ ꯇꯦ ꯑꯁ ꯄꯜꯂꯤꯅꯤ ꯑꯁꯨ ꯀ꯭ꯂ ꯐꯧꯅꯤ ꯌꯥꯥꯗꯦꯗꯦ ꯑꯃꯨꯛ
ꯑꯣ
ꯒ
ꯑꯁ ꯇꯥꯜꯂꯦꯗ ꯅꯣꯏ ꯑꯃꯨꯛ ꯍꯥꯎꯑꯗꯨ ꯑꯗꯣ ꯁꯥꯔꯒ ꯃꯅꯝꯗꯨꯒ ꯑꯗꯨꯒ ꯃꯅꯝꯗꯣ ꯍꯣꯏ ꯇꯜꯂꯦꯕ ꯈꯟꯕꯗ ꯐꯥꯎ ꯑꯗꯨꯝ ꯇꯥꯜꯂꯦ ꯅꯣꯏ ꯆꯠꯀꯗꯕꯗꯤ ꯑꯁ ꯌꯥꯝ ꯇꯥꯜꯂꯝꯒꯅꯤ
ꯍꯣꯏ ꯑꯗꯨꯒ ꯑꯁ ꯗ꯭ꯔꯦꯁꯇꯨ ꯀꯩ ꯍꯥꯏꯁꯤꯔ ꯅꯣꯡꯃ ꯑꯗꯨꯒꯤ ꯌꯥꯝ ꯁꯥꯔꯗꯤꯀꯣ
ꯑꯥ
ꯗ꯭ꯔꯦꯁꯇꯨ ꯅꯣꯡ ꯅꯤꯅꯤꯒꯨꯝꯕ ꯍꯥꯞꯄ ꯌꯥꯗꯕ ꯗ꯭ꯔꯦꯁ ꯂꯩꯕꯅꯦ ꯀꯣ ꯍꯥꯏꯇꯥꯔꯦ ꯀꯣ ꯑꯗꯨꯝ ꯊꯣꯛꯄꯅꯤꯅꯦꯀꯣ ꯗ꯭ꯔꯦꯁꯁꯨꯅ ꯌꯎꯔꯥꯒ ꯑꯗꯨꯝ ꯀꯥꯗ꯭ꯔꯗꯤ ꯗ꯭ꯔꯦꯁꯁꯨꯅꯦꯒ ꯌꯥꯝꯗꯦꯕ ꯑꯗꯨꯝ ꯂꯩ
ꯑꯥ
ꯑꯩꯁꯦ ꯀꯥꯗ ꯈꯠꯇ ꯂꯩꯕꯅꯤꯅ ꯑꯗꯣ ꯀ꯭ꯂꯥꯁ ꯆꯠꯄ ꯍꯧꯔꯗꯤ ꯗ꯭ꯔꯦꯁ ꯁꯨꯅꯦ ꯍꯥꯏꯁꯨ ꯌꯥꯝꯕ ꯊꯕꯛ ꯅꯦ ꯆꯤꯟꯍꯟꯕꯗꯣ
ꯍꯣꯏ ꯍꯣꯏ ꯁꯥꯕꯁꯦ ꯏꯪꯉꯗꯤ ꯈꯔ ꯐꯥꯏꯅ ꯍꯥꯏꯕꯗꯤ ꯏꯪꯗꯤ ꯑꯗꯨꯝ ꯐꯤ ꯃꯌꯥꯝꯗꯣ ꯁꯥꯔꯗꯤ ꯌꯥꯔꯦ ꯍꯥꯏꯕ ꯑꯃꯜ ꯂꯩꯌꯦꯅ
ꯑꯣ ꯍꯨꯃꯥꯡ ꯃꯌꯥꯝ
ꯅꯨꯄꯥꯗꯤ ꯅꯨꯄꯥꯗꯤ ꯈꯔ ꯐꯥꯔꯦꯗ ꯅꯨꯄꯤꯗꯤ ꯑꯁ ꯁꯥꯔ ꯁꯥꯔꯀꯥꯟꯗ ꯀꯔꯤ ꯍꯥꯏꯁꯦ ꯐꯤꯔꯣꯜꯗꯣ ꯁꯦꯠꯄ ꯅꯨꯡꯉꯥꯏꯗꯕꯅꯤ
ꯑꯣ ꯈꯪꯗꯦ ꯅꯨꯄꯥꯈꯣꯏ ꯈꯔ ꯅꯨꯡꯉꯥꯏꯔꯝꯒꯗ꯭ꯔ ꯅꯨꯄꯤ ꯑꯣꯏꯗ꯭ꯔꯕꯁꯦ ꯎꯝ ꯑꯁ ꯗ꯭ꯔꯦꯁ ꯑꯣꯏꯕꯗꯨꯁ ꯁꯨꯕꯗꯤ ꯇꯟꯕ ꯑꯩꯁꯦ ꯁꯨꯗ꯭ꯔꯗꯤ ꯎꯄꯥꯏꯗꯤ ꯂꯩꯇꯕ
ꯅꯨꯄꯥꯁꯤꯡꯗꯤꯀꯣ ꯏꯔꯨꯕ ꯀꯥꯟꯗ ꯔꯦꯁ ꯑꯗꯨꯝ ꯃꯣꯠ ꯗꯣ ꯑꯗꯨꯝ ꯀꯔꯤꯍꯥꯏꯁꯤꯔ ꯏꯔꯨꯕ ꯀꯥꯟꯗ ꯑꯗꯨꯝ ꯃꯆꯦꯠ ꯃꯦꯆꯦꯠ ꯑꯗꯨꯝ ꯁꯨꯔꯗꯤ ꯌꯥꯝ ꯁꯨꯅꯤꯉꯥꯏ ꯂꯩꯥꯏꯇꯦꯕ ꯅꯣꯏꯗꯤ ꯑꯗꯨꯝ ꯄꯦ ꯃꯣꯠꯄꯁꯤꯡꯗꯣ ꯑꯃꯨꯛꯀ ꯇꯥꯝꯒꯅꯤ ꯊꯝꯒꯅꯤ ꯊꯝꯒ ꯂꯥꯁꯇ ꯁꯦꯠ ꯁꯦꯠꯅꯤꯡꯉꯥꯏ ꯂꯩꯇ꯭ꯔꯦ ꯍꯥꯏꯕꯗꯨꯀꯥꯟ ꯑꯗꯨꯗꯒꯤ ꯅꯣꯏꯗꯤ ꯁꯨꯕ ꯍꯥꯎꯋꯦ ꯑꯗꯨꯒꯤꯅꯤ ꯅꯣꯏ ꯐꯤꯔꯣꯜ ꯁꯦꯠ ꯁꯦꯠꯅꯤꯡꯉꯥꯏ ꯂꯩꯇꯦ ꯂꯩꯇꯦ ꯑꯁꯨꯃꯥꯏꯅ ꯌꯥꯝ ꯉꯥꯡꯕꯗꯣ
ꯅꯪꯁꯤ ꯅꯅꯥꯎ ꯅꯨꯄꯥ ꯂꯩ ꯁꯤꯗꯥ ꯌꯥꯝ ꯈꯪꯉꯝꯃꯤꯅꯥ
ꯅꯠꯇꯦ ꯃꯥꯗꯤ ꯁꯨ ꯁꯨꯃꯥꯏꯅꯗꯤ ꯇꯧꯋꯣ ꯌꯥꯝ ꯄꯥꯛꯅꯗꯤ ꯇꯧꯗꯦ ꯑꯩꯈꯣꯏꯅ ꯑꯗꯨꯝ ꯉꯥꯡꯕꯒꯤ ꯑꯩꯈꯣꯏꯅꯁꯨ ꯑꯗꯨꯝ ꯁꯨꯋꯦꯗꯅ ꯃꯥ ꯁꯨꯗꯗꯤ ꯃꯥ ꯐꯥꯕꯁꯦ ꯃꯥ ꯎꯝ ꯊꯥꯕꯁꯦ ꯃꯥꯗꯤ ꯀꯔꯤ ꯍꯥꯏꯁꯔꯥ ꯑꯗꯨꯝ ꯑꯗꯨꯝ ꯉꯁꯤ ꯂꯦꯠꯄ ꯐꯨꯔꯤꯠꯀꯨꯝꯕꯗꯣ ꯑꯗꯨꯝ ꯃꯊꯥꯟꯗ ꯑꯗꯨꯝ ꯃꯔꯛ ꯃꯔꯛꯇ ꯁꯨꯑꯦꯕ
ꯑꯥ
ꯌꯥꯝꯕꯗꯤꯀꯣ ꯑꯗꯨꯒꯤ ꯑꯗꯨꯒꯤꯗꯤ ꯐꯥꯏꯌꯦ ꯃꯥꯁꯦ
ꯅꯨꯡꯉꯥꯏꯅꯦ ꯑꯩꯗꯤ ꯏꯆꯦ ꯂꯩꯔꯨꯁꯨ ꯏꯆꯦꯅ ꯁꯨꯡꯁꯨ ꯁꯨꯕꯤꯁꯦ
ꯍꯣꯏ ꯅꯣꯏꯅ ꯁꯥꯥꯟꯅ ꯁꯨꯒꯗꯕꯅꯦ
ꯍꯣꯏ ꯑꯩꯈꯣꯏ ꯕꯥꯅ ꯌꯥꯗꯕ ꯁꯨꯡꯍꯟꯗꯕ ꯑꯗꯨꯒꯤ ꯑꯗꯨꯒꯤꯅꯤ
ꯇꯧꯒꯗꯕꯅꯦ
ꯑꯥ ꯑꯗꯨꯝ ꯑꯩꯈꯣꯏ ꯏꯕꯥꯅꯁꯨ ꯁꯨꯍꯟꯗꯕꯅꯤ ꯅ ꯃꯣꯏꯁꯤ ꯁꯨꯕꯤꯌꯨ ꯍꯥꯏꯔꯁꯨ ꯌꯥꯗ꯭ꯔꯗꯤ ꯑꯩꯈꯣꯏꯁꯨ ꯎꯄꯥꯏ ꯂꯩꯇꯕꯗꯣ ꯑꯗꯨꯒꯤ ꯍꯥꯏꯗ꯭ꯔꯦ
ꯁꯨꯒꯗꯕꯅꯤ ꯑꯗꯨꯝ ꯈꯪꯒꯗꯕꯅꯤ ꯅꯨꯄꯤꯒꯤ ꯊꯕꯛ ꯅꯠꯇꯦ ꯃꯁꯥ ꯃꯁꯥꯅ ꯁꯨꯃꯥꯏꯅ ꯁꯨꯒꯗꯕꯅꯤ
ꯑꯁ
ꯆꯨꯝꯃꯦ ꯅꯪꯅ ꯇꯥꯑꯣꯗ
ꯄꯥꯏꯔꯦ ꯑꯗꯩ ꯏꯅꯥꯎ ꯂꯨꯄꯥꯐꯥꯎ ꯅꯨꯡꯁꯤꯕꯁꯤꯡ ꯁꯦꯝꯃꯐꯥꯎ ꯑꯩꯈꯣꯏ ꯐꯥꯅ ꯁꯨꯌꯣ ꯍꯥꯏꯕꯒꯤ ꯃꯥ ꯐꯥꯎꯕ ꯏꯅꯥꯎꯅ ꯄꯥꯎ ꯐꯥꯎ
ꯍꯣꯁꯇꯦꯜꯗ ꯂꯩꯕꯅꯤ ꯃꯥꯁꯨ ꯄꯥꯏ ꯂꯩ
ꯑꯥꯍꯣꯏ
ꯑꯗꯨ ꯏꯅꯥꯎ ꯅꯨꯨꯄꯥꯗꯤ ꯀꯩ ꯍꯥꯏꯁꯦ ꯏꯆꯦꯕꯨ ꯌꯥꯝ ꯁꯦꯝꯕ ꯍꯩꯕ ꯍꯥꯏꯇꯥꯔꯦ ꯃꯥꯗꯤ ꯇꯧꯗꯤ ꯇꯧꯕꯅꯦ ꯑꯗꯨ ꯑꯉꯥꯡꯁ ꯑꯉꯥꯡꯅꯒ ꯃꯥꯥꯟꯗꯦ ꯑꯗꯨꯗꯤ ꯑꯁ ꯍꯧꯖꯤꯛꯇꯤ ꯄꯥꯏꯗꯦ ꯂꯣꯏ ꯇꯣꯉꯥꯟ ꯇꯣꯉꯥꯟ ꯂꯣꯏ ꯂꯩꯅꯔꯕꯅꯤꯅ ꯃꯥ ꯏꯆꯦꯁꯨ ꯃꯄꯥꯟꯗ ꯂꯩꯕ꯭ꯔꯥ ꯑꯩꯁꯨ ꯃꯄꯥꯟꯗ ꯂꯩꯔꯦ ꯑꯩꯈꯣꯏ ꯃꯥ ꯈꯣꯏꯄꯥ ꯃꯣꯏꯕꯅꯤ ꯈꯛꯇ ꯂꯩꯕꯅꯤꯅ
ꯍꯣꯢ
ꯍꯣꯏ
ꯑꯥꯏꯅ ꯇꯥꯎꯒꯗꯕꯅꯤ ꯆꯨꯝꯃꯦ
ꯎꯝ ꯄꯥꯏ ꯂꯩꯆꯦ ꯇꯧꯅꯤꯗ꯭ꯔꯁꯨ
ꯍꯣꯏ ꯃꯁꯥ
ꯑꯩꯈꯣꯏꯁꯦ ꯑꯩꯈꯣꯏ ꯕꯥꯕꯨ ꯌꯥꯝ ꯀꯤꯅꯕ ꯑꯗꯨꯒꯤ ꯀ ꯇꯧꯔꯗꯤ ꯑꯁ ꯀꯅꯥꯁꯨ ꯋꯥ ꯉꯥꯡꯗꯕ
ꯅꯨꯄꯥ ꯌꯥꯝ ꯊꯣꯛꯄ ꯃꯥꯜꯅꯦ ꯑꯗꯨꯗꯤ ꯅꯨꯄꯥꯗꯤ ꯁꯨꯃꯥꯏ ꯇꯥꯎꯒꯗꯕꯅꯤ
ꯃꯆꯤꯟꯗ ꯌꯥꯝ ꯁꯥꯊꯤꯕ ꯍꯥꯏꯇꯥꯔꯦ ꯃꯥꯅ ꯑꯗꯨꯝ ꯅꯣ ꯅꯣ ꯑꯒꯀꫭ ꯑꯩꯈꯣꯏꯅ ꯁꯥꯎꯍꯟꯒꯗꯤ ꯀꯇꯧꯑꯥꯗꯤ ꯑꯩꯩꯩ ꯑꯗꯨ ꯏꯅꯥꯎꯅ ꯄꯥꯗ ꯎꯝ ꯏꯅꯥꯎꯅꯨꯄꯥꯅ ꯑꯃꯨꯛ ꯂꯛꯅꯕ ꯍꯩꯕ ꯃꯉꯣꯟꯗ ꯑꯃꯨꯛ ꯑꯉꯥꯡ ꯑꯣꯏꯔꯤꯕꯩꯔ ꯍꯣꯏ ꯑꯉꯥꯡ ꯑꯣꯏꯗꯩꯔꯥ ꯈꯪꯗꯦ ꯑꯗꯨꯝ ꯁꯥꯎꯔꯛꯁꯨ ꯃꯥꯗꯤ ꯂꯛꯅꯥ ꯑꯁ ꯑꯗꯨ ꯑꯩ ꯑꯩꯈꯣꯏ ꯑꯩꯈꯣꯏ ꯏꯆꯦ ꯑꯩꯈꯣꯏ ꯑꯥꯍꯨꯝꯗꯤ ꯑꯁ ꯍꯩꯇꯕꯅꯦ ꯃꯥꯅ ꯑꯗꯨꯝ
ꯇꯨꯃꯤꯟꯅ ꯂꯥꯛꯈ꯭ꯔꯦꯗꯣ
ꯑ ꯑꯗ ꯏꯅꯥꯎ ꯅꯨꯄꯥꯗꯤ ꯑꯉꯥꯡꯁꯨꯕꯔꯦ ꯃꯥꯁꯦ ꯂꯛꯅꯕ ꯍꯩꯕ ꯃꯥꯕꯨ ꯁꯥꯎꯔꯁꯨ ꯑꯃꯨꯛ ꯅꯣꯛꯍꯟꯕ ꯍꯩꯕꯗꯨ ꯃꯥ ꯆ
ꯅꯣꯏꯗꯤꯗꯣ ꯍꯥꯏꯇꯦ
ꯎꯝ ꯍꯩꯇꯦ ꯍꯥꯏꯔꯗꯤꯗꯣꯏꯔꯦ ꯑꯩꯈꯣꯏꯗꯤ ꯑꯗꯣ ꯃꯥꯗꯤ ꯑꯃꯨꯛ ꯂꯛꯅ ꯂꯥꯛꯅꯔ ꯀꯞꯄꯁꯨ ꯑꯃꯨꯛ ꯑꯅꯤꯃꯛ
ꯎꯝ ꯍꯥꯟ ꯏꯅꯥꯎ ꯅꯨꯄꯥꯗꯣ ꯍꯥꯟꯅ ꯑꯩꯈꯣꯏ ꯄꯥꯖꯠ ꯁꯥꯟꯅꯕꯅꯦꯕ ꯁꯥꯟꯅ ꯁꯥꯟꯅꯔꯒ ꯃꯥꯗꯣ
ꯍꯣꯏ
ꯋꯥꯗꯣ ꯋꯥ ꯄꯝꯕꯨꯗꯣ ꯑꯗꯨ ꯑ ꯀꯪꯕꯗꯣ ꯃꯆꯥ ꯃꯆꯥ ꯀꯛꯑꯒ ꯊꯝꯕꯅꯦꯕ ꯑꯗꯨꯈꯣꯏꯗꯣ ꯈꯨꯠ ꯈꯨꯠꯇ ꯈꯨꯠꯇ ꯑꯗꯨꯃꯥꯏꯅ ꯐꯨꯅꯔꯒ ꯑꯅꯤꯃꯛ ꯁꯥꯟꯅꯔ ꯂꯩꯕꯅꯦꯕ
ꯍꯣꯏ
ꯑꯗꯨꯗꯨ ꯏꯅꯣ ꯅꯨꯄꯥ ꯗ ꯑꯉꯥꯡ ꯈꯔ ꯑꯣꯏꯕꯅꯤꯅ ꯃꯥꯒꯤ ꯏꯁꯀꯤꯟꯗꯣ ꯈꯔ ꯁꯣꯐ ꯑꯣꯏꯕ ꯑꯗꯨꯗ
ꯍꯣꯏ
ꯑꯗꯨꯝ ꯄꯨ ꯄꯨ ꯄꯨꯕꯗ ꯃꯆꯥꯗꯣ
ꯍꯣꯏ
ꯀꯩ ꯍꯥꯏꯗ꯭ꯔꯥ ꯌꯥꯝ ꯁꯥꯡꯅꯀꯣ ꯑꯩꯈꯣꯏ ꯑꯩꯈꯣꯏ ꯁꯤꯡꯒꯔ ꯍꯥꯏ ꯁꯔ ꯁꯤ ꯐꯤꯡꯒꯔ ꯃꯆꯥꯁꯦ
ꯍꯣꯏ ꯍꯣꯏ ꯍꯣꯏ
ꯑꯗꯨ ꯑꯗꯨꯃꯨꯛ ꯁꯥꯡꯕꯗꯣ ꯏꯅꯥꯎꯅꯨꯄꯥꯒꯤ ꯀꯩꯅꯣ ꯏꯁꯀꯤꯟ ꯃꯅꯨꯡꯗ ꯆꯪꯈ꯭ꯔꯕ
ꯍꯣꯏ ꯑꯁ ꯌꯥꯝ ꯅꯥꯕ ꯅꯥꯕꯅꯤꯀꯣ
ꯎꯝ ꯑꯗꯨꯗꯣ ꯀꯩ ꯍꯥꯏꯁꯦ ꯁꯥꯡꯃꯟꯈ꯭ꯔꯕꯩꯀꯣ ꯃꯥꯗꯣ ꯃꯆꯥ ꯆꯪꯕ ꯅꯠꯇꯕ ꯌꯥꯝ ꯁꯥꯡꯅ ꯆꯪꯗꯕ ꯁꯥꯟꯅ ꯁꯥꯟꯅꯔꯒ ꯑꯗꯨꯗꯣ ꯑꯁ ꯀꯤꯕꯅꯤꯅꯦ ꯃꯥꯒꯤꯗꯣ ꯁꯥꯡꯃꯟꯈ꯭ꯔ ꯃꯥꯒꯤ ꯀꯩ ꯍꯥꯏꯁꯤꯔꯥ ꯆꯄꯥ ꯗꯣ
ꯍꯣꯏ ꯍꯣꯏ
ꯑꯗꯨꯗ ꯆꯪꯈꯤꯕꯅꯦꯕ ꯑꯗꯨ ꯑꯁ ꯂꯧꯊꯣꯛꯄ ꯎꯝ ꯁꯅꯥ